ꯍꯜꯂꯣ
ꯊꯥꯕ꯭ꯔꯣ
ꯇꯥꯏꯌꯦ ꯇꯥꯏꯌꯦ
ꯀꯩꯗꯧꯔꯤꯒꯦ
ꯆꯥꯛ ꯊꯣꯡꯉꯤꯌꯦ
ꯀꯩ ꯏꯟꯖꯥꯡ ꯊ‌ꯣꯡꯉꯤꯅꯣ ꯂꯥꯡꯒꯅꯨ ꯃꯥ ꯎꯝ ꯕ‌ꯣꯔꯥ ꯍꯧꯔꯤꯔ‌ꯣ
ꯕꯣꯔꯥ ꯍꯧꯕ ꯅꯠꯇꯦ ꯄꯥꯐꯣꯔ ꯍꯧꯕ
ꯑ‌ꯣ
ꯍꯜꯂꯣ
ꯑꯣ ꯇꯥꯏꯌ‌ꯦ ꯇꯥꯏꯌꯦ
ꯍꯂꯣ ꯁꯤꯁꯇꯔ ꯗꯤ ꯆꯛꯆꯥꯕꯤꯔꯕ‌ꯣ
ꯇꯥꯗꯔ‌ꯣ
ꯇꯥꯏꯌꯦ
ꯍꯜꯂꯣ ꯍꯂ‌ꯣ ꯚꯥꯏ ꯇꯥꯕ꯭ꯔꯣ
ꯇꯥꯏꯌꯦ ꯎꯝ
ꯅꯪ ꯆꯥꯛ ꯆꯥꯔꯕꯣ ꯆꯥ
ꯆꯥꯗ꯭ꯔꯤꯌꯦ ꯑꯩꯁꯨ
ꯅꯪ ꯑꯩꯅ ꯊꯣꯡꯕ ꯂꯣꯏꯔ ꯆꯥꯔꯛꯀꯗꯧꯕ ꯉꯥꯏꯔꯤ ꯑ‌ꯣꯏꯔꯝꯒꯅꯤꯅꯦ ꯀꯩꯒꯤ
ꯃꯥꯅꯦ ꯃꯥꯅꯦ ꯏꯆ‌ꯦ ꯇꯥꯈ꯭ꯔꯦ ꯑꯁꯤꯗꯣ ꯆꯥꯛꯇꯣ ꯆꯥꯅꯤꯡꯗ꯭ꯔꯕ
ꯀꯔꯤ ꯀꯔꯤ
ꯉꯁꯥꯏ ꯅꯨꯡꯗꯥꯡ ꯋꯥꯏꯔꯝ ꯗꯨꯖꯨꯅꯦ
ꯅꯨꯡꯗꯥꯡ ꯋꯥꯏꯔꯝ ꯗꯨꯖꯨꯅꯦ ꯍ‌ꯣꯏ ꯀꯔꯤ ꯑꯥ ꯆꯥ ꯊꯥꯛ ꯑꯦ ꯑꯗꯣ ꯅꯪꯅ ꯉꯁꯥꯏ ꯂꯩꯔꯛꯄ ꯂꯩꯕꯥꯛ ꯍꯋꯥꯏ ꯉ‌ꯧꯋꯤꯗꯅ ꯑꯗꯨꯖꯨ ꯆꯥꯔꯦ ꯑꯗ‌ꯣ ꯈꯤꯇꯪꯗꯤ ꯆꯥꯅꯤꯗ ꯄꯨꯛꯁꯦ ꯅꯨꯡꯉꯥꯏꯔꯣꯏ
ꯊꯨꯡꯗ ꯅꯝꯗꯕ ꯍꯋꯥꯏꯗꯨꯔꯣ ꯅꯪꯅ ꯆꯥꯁꯜꯂꯒ ꯄꯨꯛ ꯊꯜꯂꯤꯁꯦ ꯎꯝ ꯊꯨꯡꯗ ꯅꯝꯗꯕ ꯍꯋꯥꯏꯗꯨꯔꯕ ꯅꯪ ꯆꯥ ꯊꯜꯂꯤꯖ‌ꯦ
ꯍ‌ꯣꯏꯃꯤ
ꯅꯪꯅ ꯆꯥꯔꯤꯕ ꯍꯋꯥꯏꯗꯣ ꯊꯨꯡꯗ ꯅꯝꯗꯕꯤ ꯍꯋꯥꯏ
ꯑ‌ꯣ
ꯑꯗꯨ ꯆꯥꯕꯒꯤꯔꯣꯕ ꯅꯪꯅ ꯄꯨꯛꯁꯨ ꯊꯟ ꯀꯠꯂꯤꯖ‌ꯦ ꯅꯪꯒꯤꯖꯤ ꯅꯕꯨꯛ ꯊꯜꯂꯝꯅꯤ ꯍꯥꯏꯕ ꯑꯩ ꯊꯥꯖꯗꯕ ꯑꯣ ꯑꯗꯨ ꯑꯣꯏꯔꯗꯤ ꯈꯪꯗ꯭ꯔꯦ ꯑꯩꯗꯤ
ꯀꯦꯁꯔꯤ ꯌꯥꯎ ꯍꯥꯎꯗ‌ꯣꯏ ꯃꯥꯗ꯭ꯔꯣ ꯀꯦꯁꯤꯗ‌ꯣ
ꯍꯋꯥꯏꯗꯨ ꯍꯥꯏꯕ ꯑꯣꯏꯇꯥꯔꯗꯤ ꯑꯃ
ꯑꯗꯨꯒꯅꯦ ꯃꯆꯨ ꯃꯅꯝꯁꯨ ꯅꯝꯃꯦꯕꯀꯣ ꯑꯗꯨꯒ ꯀꯔꯤ ꯊꯨꯝ ꯁꯨ ꯑꯝꯇ ꯅꯝꯗꯦꯕ ꯎꯇꯤꯒꯥꯗꯨꯅ ꯊꯨꯝꯅꯝꯗ꯭ꯔꯤꯕ ꯑꯗꯒꯤꯗꯤ ꯑꯥ ꯏꯔꯣꯝꯕꯁꯨ ꯍꯥꯎꯇꯦ ꯀꯩ ꯀꯩꯅꯣ ꯍꯥꯞꯄꯅꯤꯅꯦ ꯎꯠꯇꯤꯅꯦ ꯏꯔꯣꯝꯕꯅꯦ ꯑꯗꯒꯤ ꯎꯁꯥꯔ ꯑꯆꯥꯔꯅꯦ ꯀꯥꯡꯍꯧꯅꯦ ꯀꯥꯡꯍꯧꯕꯨꯗꯤ ꯍꯥꯋꯦ
ꯑꯗꯨꯗꯤ ꯁꯨꯡꯌꯥꯅꯔꯛꯇꯦ ꯍꯥꯏꯕ ꯅꯠꯇ꯭ꯔꯣ ꯑꯗꯨ ꯌꯥꯝ ꯆꯥꯔꯛꯇꯦ ꯍꯥꯏꯕ ꯅꯇ꯭ꯔꯣꯕ ꯅꯪ ꯍꯥꯏꯁꯦ ꯍꯥꯎꯇꯝꯅꯤꯅ ꯑꯥ
ꯎꯝ ꯑꯗꯨ ꯆꯥꯛꯀ ꯑꯣꯏꯅ ꯆꯥꯔꯑꯦ
ꯑꯣ ꯑꯗꯨ ꯆꯥꯁꯤꯜꯂꯨꯔꯦꯕꯀꯣ ꯑꯩꯗꯤ ꯌꯥꯝ ꯁꯨꯅꯤꯡꯗꯕꯣ ꯅꯨꯄꯤ ꯃꯥꯜꯂꯦ ꯍꯥꯏꯒꯦ ꯇꯧꯕꯅꯤꯗ ꯅꯪꯁꯦ ꯀꯣꯟ ꯐꯦꯡꯅꯤ ꯈꯟꯗꯅ ꯆꯥꯅꯤꯡꯗꯦ ꯍꯥꯏꯕ ꯃꯥꯜꯂꯨꯕ
ꯑꯣ ꯅꯣ ꯅꯣ ꯑꯗꯨꯝꯕ ꯇꯧꯕꯤ ꯅꯨꯄꯤ ꯅꯠꯇꯦꯌꯦ ꯑꯩ
ꯃꯔꯝ ꯌꯥꯝ ꯃꯨꯛꯄꯤꯅꯦꯕ ꯅꯪ
ꯇꯔꯕꯔ ꯃꯥꯅꯤ ꯃꯥꯅꯤ ꯑꯩꯗꯤ ꯃꯔꯝ ꯌꯥꯝ ꯃꯣꯛꯆꯕꯤꯅꯦ ꯑꯩ ꯋꯥꯔꯦꯗ ꯅꯪ ꯋꯥ ꯈꯔ ꯉꯥꯡꯉꯣ
ꯑꯣ ꯍꯦ ꯍꯧꯔꯤꯗꯦ ꯎꯇꯣꯡꯅꯦꯕꯀꯣ ꯎꯇꯣꯡ ꯄꯣꯔꯠ ꯍꯥꯏꯔꯒꯁꯨ ꯈꯪꯅꯕ ꯑꯗꯨꯗ ꯅꯦ ꯁꯤꯗ ꯌꯥꯎꯔꯤꯕ ꯃꯆꯨꯁꯦ ꯌꯦꯂꯣ ꯄꯤꯡꯛ ꯏꯔꯣꯏ ꯑꯗꯨꯅ ꯑꯩꯈꯣꯏꯗꯤ ꯍꯥꯎꯅ ꯆꯥꯊꯣꯛꯇꯣꯔꯤꯕꯅꯤ
ꯎꯝ ꯑꯩꯁꯦ ꯌꯥꯥꯗꯣꯏꯅꯦ ꯑꯩꯈꯣꯏ ꯃꯥꯕꯥ ꯑꯩꯈꯣꯏ ꯃꯥꯕꯥ ꯍꯜꯂꯑꯦ ꯍꯥꯏꯕ꯭ꯔꯣ
ꯅꯪ ꯑꯩꯖꯦ ꯅꯪꯒ ꯋꯥꯔꯤ ꯁꯥꯟꯅ ꯁꯥꯟꯅꯅ ꯁꯨꯝ ꯏꯃꯥꯒ ꯏꯄꯥꯒ ꯍꯜꯂꯛꯀꯅꯤ ꯃꯣꯏ ꯆꯥꯛ ꯆꯥꯔꯛꯑꯣꯏ ꯍꯥꯏꯕꯅꯤ ꯑꯥꯗ ꯀꯥꯏ ꯀꯥꯏꯗꯅꯣ ꯆꯪꯉꯒ ꯂꯩ ꯀꯣꯏꯗꯅ ꯈꯣꯠꯇꯅ ꯂꯩꯔꯨ ꯃꯥꯜꯂꯦ ꯑꯗꯨ ꯌꯧꯕ ꯀꯨꯏꯗ꯭ꯔꯤꯌꯦ
ꯎꯝ ꯆꯥꯛ ꯎꯝ ꯆꯥꯛꯄꯨ ꯇꯣꯛꯑꯝꯃꯅꯤ ꯃꯥꯕꯣꯛ ꯈꯣꯏꯒꯤꯗꯤ
ꯎꯝ ꯃꯣꯏ ꯌꯧꯕꯗ ꯆꯥꯛꯊꯣꯛꯑꯝꯃꯅꯤ ꯑꯗꯨ ꯑꯝꯇ ꯍꯧꯒꯠ ꯄꯤꯔꯛꯀꯦ ꯍꯥꯏꯕ꯭ꯔꯣ ꯏꯔꯣꯟꯕꯁꯦ ꯑꯝꯇ ꯂꯣꯟꯕꯤꯔꯛꯀꯦ ꯍꯥꯏꯕ꯭ꯔꯣ
ꯂꯣꯂꯣꯢ
ꯅꯦ ꯇꯜꯂꯦꯕ
ꯑꯩ ꯏꯔꯨ ꯂꯨꯍꯧꯗꯤꯌꯦ
ꯏꯃꯥ ꯌꯥꯝ ꯇꯨꯀꯠꯆꯩꯌꯦ ꯂꯩꯁꯥꯕꯤꯅꯕꯣ ꯍꯌꯦꯡ ꯏꯕꯦꯝꯃ ꯃꯧꯒ ꯑꯣꯏꯔꯗꯤ ꯆꯟꯅꯔꯣꯏ
ꯃꯧ ꯑꯣꯏꯕꯒꯤꯁꯨ ꯃꯇꯝ ꯂꯥꯛꯀꯅꯤꯌꯦ
ꯑꯣ ꯉꯥꯏꯕꯇ ꯀꯜ
ꯍꯣꯏ ꯃꯥꯅꯦ ꯃꯥꯥꯟꯅꯦ ꯍꯧꯖꯤꯛꯇꯤ ꯂꯩꯁꯥꯕꯤ ꯑꯣꯏꯔꯤꯃꯤꯅ ꯇꯧꯅꯤꯡꯕꯇ ꯇꯧꯔꯒ ꯂꯩꯗꯣꯏꯅꯦ ꯆꯥꯅꯤꯡꯕꯇ ꯆꯥ ꯁꯦꯠꯅꯤꯡꯕꯇ ꯁꯦꯠ ꯀꯨꯁꯤ
ꯀꯨꯁꯤ ꯂꯩꯁꯥꯕꯤꯒꯤ ꯄꯨꯟꯁꯤ ꯀꯅꯥꯅꯁꯨ ꯊꯤꯡꯕ ꯉꯝꯕ ꯅꯠꯇꯦ ꯈꯟꯕꯅꯀꯣ ꯑꯧ ꯃꯥꯅꯤ ꯂꯩ ꯐꯥꯕꯤ ꯑꯔꯤꯕꯤꯅꯦ ꯍꯤ ꯍꯤ ꯍꯤ
ꯑꯁꯣꯝꯁꯦ ꯂꯩꯁꯥꯕꯤ ꯑꯔꯤꯕꯤ
ꯑꯥ
ꯍ ꯀꯩꯗꯧꯕꯩ ꯂꯤꯔꯤꯕꯣ ꯍꯧꯖꯤꯛꯕꯣ
ꯍꯥꯏꯕꯁꯦ ꯋꯥꯈꯜꯁꯤꯅꯗꯤ ꯂꯤ ꯍꯥꯏꯕꯁꯦ ꯁꯨꯡꯈꯟ ꯈꯟꯂꯣ ꯌꯥꯗꯕ ꯑꯗꯨꯕꯨ ꯃꯤꯅ ꯍꯥ
ꯑꯁꯦꯡꯕ ꯅꯨꯡꯉꯥꯏꯇ꯭ꯔꯥ
ꯑꯩꯅꯕꯗꯩ ꯎꯝ
ꯎꯝ
ꯑꯩ ꯂꯤꯔꯦ ꯃꯤꯅ ꯍꯥꯏꯕꯒꯤ ꯈꯪꯕꯅꯤꯀꯣ
ꯅꯣꯛꯅꯤꯡꯕ ꯋꯥꯅꯦ ꯅꯪꯒꯤ ꯋꯥꯗꯨꯗꯤ
ꯎꯝ ꯑꯗꯨꯅꯅꯦ
ꯍꯧꯖꯤꯛ ꯑꯔꯤꯕ ꯑꯣꯜꯕꯅꯤꯅ ꯆꯥꯛꯊꯣꯡ ꯈꯨꯠ ꯆꯥꯛꯊꯣꯡ ꯀꯩ ꯀꯩ ꯍꯥꯏ ꯇꯧꯗꯅ ꯑꯩꯔꯤꯁꯦ ꯀꯅꯥꯝꯇꯗ ꯍꯥꯏꯖꯕ ꯉꯝꯖꯗ꯭ꯔꯦꯕ ꯄꯨꯟꯁꯤ
ꯄꯨꯟꯁꯤꯎ ꯄꯨꯟꯁꯤꯎ ꯄꯨꯟꯁꯤꯌꯨ
ꯁꯤꯒꯦ
ꯀꯨꯏꯅ ꯁꯥꯅ ꯆꯥꯊꯣꯛ ꯐꯧꯁꯨ ꯇꯧꯕ ꯉꯝꯕ ꯑꯣꯏꯖꯧ
ꯏꯍꯦ
ꯀꯨꯏꯅ ꯁꯥꯡꯅ ꯆꯥꯛ ꯆꯥꯛꯊꯣꯡ ꯐꯥꯎꯁꯨ ꯇꯧꯕ ꯉꯝꯕ ꯑꯣꯏꯖꯧꯀꯣ
ꯑꯣꯏꯖꯧ ꯑꯣꯏꯖꯧ
ꯁꯤꯁꯇꯔꯕꯨ ꯐꯤ ꯁꯥꯕ ꯇꯣꯛꯂꯕꯣ
ꯇꯣꯛꯂꯦ ꯐꯤ ꯁꯥꯕ ꯇꯣꯡꯗꯦ ꯑꯗꯨꯅ ꯇꯨꯝꯃꯒ ꯂꯩꯕꯅ ꯐꯩ
ꯎꯝ ꯑꯉꯥꯡ ꯇꯨꯏꯁꯟꯁꯨ ꯇꯧꯗ꯭ꯔꯕ ꯎꯝ
ꯇꯧꯗ꯭ꯔꯦ ꯍꯧꯖꯤꯛꯀꯥꯟ ꯁꯨꯅꯤꯡꯗꯕꯤ ꯑꯣꯜꯂꯦ ꯑꯩ
ꯃꯤꯅ ꯍꯥꯏꯅꯕꯗꯣ ꯆꯨꯝꯃꯦꯗꯅ ꯑꯗꯨꯗꯤ
ꯀꯣꯜꯂꯒ ꯂꯩꯔꯦ
ꯐꯔꯦ ꯐꯔꯦ ꯑꯗꯨꯅ
ꯑꯥ ꯑꯐꯕ ꯉꯥꯛꯇ ꯇꯧꯔꯛꯀꯅꯤ ꯑꯩꯈꯣꯏꯗꯤ
ꯐꯕ ꯉꯥꯛꯇꯅꯦꯕ
ꯅꯠꯇꯔ ꯑꯥ
ꯑꯩꯒꯤ ꯏꯟꯖꯥꯡꯁꯦ ꯀꯩꯀꯩ ꯊꯣꯡꯏ ꯈꯪꯖꯕ꯭ꯔꯣ
ꯏꯔꯣꯝꯕꯒ ꯎꯇꯣꯡꯒ ꯏꯔꯣꯝꯕꯒ ꯎꯇꯣꯡꯒ
ꯁꯣꯏꯕꯨꯝ ꯑꯃ ꯌꯦꯟꯇꯦꯝ ꯑꯃ ꯀꯣ ꯑꯂꯨ ꯈꯔ ꯍꯥꯞꯆꯜꯂꯦꯗꯅ ꯑꯗꯨꯒꯅꯦ ꯀꯥꯝꯗꯔꯤ ꯑꯩꯅ ꯎ ꯃꯣꯔꯣꯛ ꯑꯁꯥꯡꯕ ꯑꯃ ꯍꯥꯞꯆꯤꯜꯂꯦ ꯃꯣꯔꯣꯛ ꯁꯤ ꯁꯥ ꯁꯤ ꯁꯥ ꯁꯤ ꯁꯥꯥ ꯇꯧꯔꯒ ꯄꯤꯖꯒꯦꯅ ꯀꯠꯇ ꯂꯥꯏ
ꯑꯎꯝ ꯆꯥꯒꯤ ꯈꯥꯏꯗꯣꯛꯄ ꯀꯥꯎꯍꯧꯅꯤ ꯈ꯭ꯋꯥꯡ ꯅꯥꯕ ꯃꯤꯒꯤ ꯀꯥꯎꯍꯧꯅꯤ ꯁꯣꯏꯕꯣꯨꯝ ꯆꯥꯕ ꯌꯥꯗꯕ ꯃꯤꯒꯤ ꯇꯥꯏꯀꯣ ꯑꯩꯁꯤꯗ ꯀꯣꯛ ꯃꯤꯠ ꯆꯤꯛꯇꯅ ꯇꯨꯝꯃꯤ
ꯅꯪ ꯍꯧꯖꯥꯛ ꯀꯥꯏꯗ ꯂꯩꯗꯒꯦ
ꯑꯗ
ꯀꯥꯏꯗ ꯎꯝ ꯊꯥꯏꯂꯦꯟ ꯊꯥꯏꯂꯦꯟꯗ
ꯊꯥꯏꯂꯦꯟꯗ ꯂꯩ ꯑꯈꯣꯏ ꯕꯥꯍꯣꯏ ꯍꯜꯂꯛꯑꯦ ꯏꯃꯥ ꯍꯣꯏꯈꯝꯕꯦꯟ
ꯍꯜꯂꯛꯈ꯭ꯔꯕ ꯍꯅꯤꯃꯨꯟ ꯆꯠꯄ ꯍꯜꯂꯛꯏꯔ‌ꯣ
ꯎꯝ ꯍꯅꯤꯃꯨꯟ ꯆꯠꯂꯨꯏꯅ‌ꯦ ꯃꯥꯗꯤ
ꯎꯇꯣꯡꯁꯦ ꯍꯧꯕ ꯂꯣꯏꯗ꯭ꯔꯤꯅꯦ ꯇꯧꯏꯖ‌ꯦ ꯆꯥꯛꯁꯦ ꯏꯔꯣꯟꯒꯦ ꯇꯧꯕꯅꯦ ꯑꯩꯗꯤ ꯏꯟꯖꯥꯡꯁ
ꯉꯥꯏꯈꯣꯍ‌ꯦ ꯄꯨꯡ ꯉꯜꯂꯤ
ꯄꯨꯡ ꯀꯌꯥ ꯇꯥꯔꯒꯦ ꯅꯤꯄꯥꯟ ꯍꯦꯜꯂꯝꯃꯅꯤꯗ ꯄꯨꯡ ꯃꯥꯄꯟ ꯇꯥꯗ‌ꯣꯔ‌ꯦ ꯌꯦꯡꯉꯨꯅꯦ ꯃꯩꯁꯤꯁꯨꯅ‌ꯦ ꯌꯥꯝ ꯅꯨꯡꯉꯥꯏ ꯇꯕ ꯑꯩꯈꯣꯏ ꯃꯥꯥꯟꯅꯒꯗꯤ ꯑꯩꯈꯣꯏꯁꯦ ꯈꯜꯂꯝꯗꯣꯏꯅꯦ ꯆꯥꯛ ꯆꯥꯔꯝꯃꯅꯤꯅ ꯍꯥꯥ
ꯊꯧꯕꯥꯟ ꯃꯩ ꯅꯨꯡꯉꯥꯏꯇ꯭ꯔꯣ
ꯅꯨꯡꯉꯥꯏꯇꯦꯉꯣ ꯑꯁ ꯍꯟꯇꯛꯇꯤ ꯀꯩꯗꯧꯔꯅꯣ ꯈꯪꯗꯦ ꯄꯨꯄꯥ ꯄꯨꯄꯥ ꯄꯨꯄꯥ ꯄꯨꯄꯥ ꯌꯥꯝ ꯃꯨꯠꯂꯤ
ꯍꯥꯟꯅꯗꯤ
ꯍꯥꯟꯅꯗꯤ ꯑꯗꯨꯝ ꯅꯨꯡꯉꯥꯏꯕꯅꯦ ꯑꯗꯣ ꯍꯟꯗꯛꯁꯦ ꯀꯩꯗꯧꯔꯕꯅꯣ ꯈꯪꯗꯦ ꯑꯣꯖꯥ ꯑꯣꯖꯥ ꯑꯝꯇ ꯍꯧꯕꯤꯔꯛꯀꯦꯔꯁꯦ ꯑ ꯑꯝꯇ ꯍꯧꯕꯤꯔꯛꯀ‌ꯦꯔꯥ ꯏꯃ ꯍꯥꯎꯇ꯭ꯔꯕꯣ
ꯍꯣꯏ ꯍꯣꯏ ꯑꯗꯨꯗꯤ ꯊꯝꯃꯒꯦꯀꯣ
ꯉꯥꯏ ꯉꯥꯏꯈꯨꯋ‌ꯣ ꯄꯥꯐ‌ꯣꯔꯖ‌ꯦ ꯑꯝꯇ ꯍꯧꯔꯨ ꯂꯥꯎ ꯇꯧꯋ‌ꯣ
ꯑꯩ ꯊꯝꯃꯦ
ꯊꯝꯃꯦꯀꯣ
ꯊꯝꯃꯣ ꯊꯝꯃꯣ
ꯍꯣꯏ ꯍꯣꯏ